ꯂ ꯍꯜꯂꯣ ꯑ ꯇꯥꯏ ꯇꯥꯏ ꯕꯥꯏ
ꯑꯣꯀꯦ
ꯇꯧꯔꯤꯌꯦ
ꯗꯤ ꯑ ꯑꯗꯨ ꯃꯥꯒꯤ ꯍꯥꯏ ꯇꯥꯔꯦ ꯥꯚꯥꯏꯗꯤ ꯀꯔꯝ ꯀꯔꯝ ꯄꯥꯜꯂꯤ ꯑ ꯈꫭꯟ ꯇꯥꯗꯕꯁꯨ ꯀꯨꯏꯔꯦ ꯚꯥꯏ
ꯑ ꯚꯥꯏ ꯑꯩꯁꯨ ꯑꯗꯨꯝ ꯅꯨꯡꯉꯥꯏꯔꯦ ꯑ ꯍꯥꯏꯇꯥꯔꯦ ꯀꯩꯅꯣ ꯇꯧꯕ꯭ꯔꯣ ꯚꯥꯏꯕꯨ ꯀꯩꯃꯊꯦꯜ
ꯑꯥ ꯉꯁꯤꯗꯤ ꯑꯩꯁꯤ ꯑ ꯍꯛꯆꯥꯡꯁꯨ ꯈꯔ ꯅꯨꯡꯉꯥꯏꯇꯕ ꯑꯗꯨꯅ ꯆꯝꯐꯨꯠꯀꯨꯝꯕ ꯆꯥꯒ ꯑꯣꯏꯅ ꯇꯣꯛꯑꯦꯗ ꯚꯏ ꯑꯗꯨꯃꯥꯏꯅ ꯇꯧꯔꯦ ꯚꯥꯏꯗꯤ ꯀꯔꯤ
ꯎꯝ ꯃꯥꯅꯦ ꯎꯝ ꯍꯣꯏ ꯑꯩꯈꯣꯏꯁꯨ ꯉꯁꯤ ꯀꯩꯅꯣ ꯇꯧꯔꯤꯕ ꯇꯔꯦꯠ ꯆꯝꯊꯣꯡ ꯊꯣꯡꯉꯦꯕꯀꯣ ꯑꯗꯨꯒ ꯑꯩꯈꯣꯏꯒꯤ ꯀꯩꯅꯣꯗꯣ ꯑꯩꯈꯣꯏ ꯈꯥꯃꯤꯅ ꯑꯁꯥꯡꯕꯤꯗꯣ ꯑꯗꯨꯒ ꯏꯔꯣꯀꯩ ꯀꯩꯅꯣ ꯃꯣꯔꯣꯛ ꯑꯃ ꯃꯦꯠꯂꯦ ꯑꯗꯨꯒ ꯑꯗꯨꯃꯥꯏꯅ ꯇꯧꯔ ꯆꯥꯔꯦ ꯏꯇꯥꯎ ꯁꯥꯕꯅꯤꯅꯀꯣ
ꯍꯧꯖꯤꯛꯁꯤ ꯈꯣꯟ ꯑꯩ ꯐꯣꯟ ꯄꯤꯛꯅ ꯇꯥꯔ
ꯍ ꯇꯥꯎ ꯇꯥꯏ ꯑꯗꯨꯝ ꯇꯥꯏ ꯍꯥꯏꯗꯤ ꯇꯥꯗꯤ ꯗꯤ ꯑꯗꯨ
ꯑꯣ
ꯅꯣꯏ ꯁꯥꯝꯅꯤꯅ ꯌꯦꯟꯁꯥꯡꯁꯤ ꯎꯝ ꯀꯥꯂꯦꯟꯃꯀꯨꯝꯕꯀꯣ ꯑꯗꯒꯤ ꯑꯩꯈꯣꯏ ꯆꯝꯊꯣꯡꯒꯨꯝꯕ ꯑꯗꯨꯝ ꯆꯥꯕ ꯍꯥꯏꯇꯥꯔꯦ ꯍꯥꯏ ꯇꯔꯦ ꯈꯥꯃꯦꯟꯁꯤꯟꯒꯨꯝꯕ ꯑꯩꯈꯣꯏꯒꯤ ꯑꯗꯨꯝ ꯄꯪꯅꯩ ꯍꯥꯏꯇꯥꯔꯦ ꯑꯗꯒꯤ ꯏꯇꯥꯎ ꯍꯧꯖꯤꯛ ꯑꯗꯨꯝ ꯌꯣꯡꯆꯥꯛꯀꯨꯝꯕꯁꯦ ꯑꯗꯨ ꯑꯗꯨꯝ ꯆꯥꯅꯔꯤ ꯌꯣꯡꯆꯥꯛꯁꯤ ꯑꯗꯨꯝ ꯍꯥꯏ ꯇꯥꯔꯦ ꯑꯗꯨꯝ ꯍꯥꯟꯅꯗꯒꯤ ꯑꯗꯨꯝ ꯑꯩꯈꯣꯏꯒꯤ ꯂꯤꯁꯤꯜꯂꯒ ꯍꯥꯏ ꯇꯥꯔꯦ ꯊꯝꯃꯨꯕ ꯍꯥꯏ ꯇꯥꯔꯦ ꯃꯇꯝ ꯃꯇꯝ ꯅꯠꯇ꯭ꯔ ꯁ ꯍꯥꯏ ꯇꯔꯦ ꯑꯗꯨꯝ ꯋꯥꯠꯇ꯭ꯔꯦ ꯍꯥꯏ ꯇꯥꯔꯦ ꯀꯥꯡꯉꯨ ꯑꯣꯏꯒꯦꯔꯥ ꯑꯩꯈꯣꯏꯒꯤ ꯁꯤꯡꯖꯨꯕꯨ ꯁꯨꯔꯣ ꯑꯗꯒꯤ ꯀꯩꯅꯣꯕꯨ ꯇꯧꯔꯣ
ꯑꯩꯈꯣꯏꯒꯤ ꯆꯠꯅꯕꯤꯒꯗꯤ ꯌꯣꯡꯆꯥꯛꯁꯤ ꯃꯔꯨꯅꯤꯗ ꯌꯣꯡꯆꯥꯛ ꯌꯥꯗ꯭ꯔꯗꯤ ꯌꯥꯗꯦ ꯀꯅꯥꯒꯨꯝꯕ ꯈꯔꯗꯤ ꯑꯗꯨꯝ ꯆꯥꯗꯕꯁꯨ ꯌꯥꯎꯋꯤꯗ ꯑꯗꯨꯝ ꯁꯣꯛꯇꯕꯁꯨ ꯌꯥꯎꯏ ꯃꯅꯝ ꯍꯩꯅꯗꯦꯗꯥ
ꯎꯝ ꯍꯩꯅꯗꯦ ꯍꯥꯏꯕ ꯑꯗꯒꯤ ꯌꯣꯡꯆꯥꯛꯁꯤ ꯑꯩꯈꯣꯏ ꯄꯥꯝꯗꯕ ꯍꯥꯏ ꯇꯥꯔꯦ ꯑꯗꯨꯝꯕ ꯁꯨꯝ ꯂꯩꯕꯅꯤꯗ ꯃꯣꯏ ꯃꯤ ꯈꯔ ꯑꯩꯈꯣꯏꯗꯤ ꯑꯗꯨꯝ ꯌꯣꯡꯆꯥꯛꯁꯦ ꯑꯗꯨꯝ ꯄꯥꯝꯃꯦ ꯍꯥꯏꯇꯥꯔꯦ ꯏꯇꯥꯎ ꯑꯩꯈꯣꯏꯒꯤ ꯃꯔꯨ ꯑꯇꯣꯡ ꯑꯇꯣꯡꯕꯁꯦ ꯑꯩꯈꯣꯏꯒꯤ ꯑꯩꯈꯣꯏꯒꯤ ꯏꯔꯣꯜꯂꯒ
ꯄꯥꯜꯂꯤ ꯈꯔꯝ ꯄꯥꯜꯂꯤꯒꯦ ꯍꯧꯖꯤꯛꯁꯤꯕꯣ ꯚꯥꯏ
ꯏꯇꯥꯎ ꯑꯩꯁꯤ ꯑꯗꯨꯝ ꯍꯥꯏ ꯇꯔꯦ ꯑꯗꯨꯝ ꯑꯁ ꯑꯃꯨꯛ ꯅ ꯑꯁ ꯀꯃꯥꯏꯅ ꯍꯥꯏꯗꯣꯏꯅ ꯇꯥꯎ ꯍꯥꯏꯗꯤ ꯑꯩꯁꯤ ꯏꯇꯥꯎ ꯑꯉꯥꯡ ꯑꯅꯤꯗꯣ ꯑꯩꯒꯤ ꯇꯥꯎ ꯑꯃ ꯀꯩꯅꯣꯗꯣ ꯑꯩꯈꯣꯏꯒꯤ ꯅꯨꯄꯤ ꯃꯆꯥ ꯑꯇꯣꯝꯕꯤꯗꯨ ꯑꯗꯨ ꯀꯩꯅꯣ ꯇꯧꯕ ꯁꯨꯃꯥꯏꯅ ꯃꯥꯁꯤ ꯅꯥꯔꯒ ꯀꯩꯅꯣ ꯇꯧꯕ ꯑꯅꯥ ꯂꯥꯏꯌꯦꯡ ꯁꯪꯗ ꯐꯖꯅ ꯌꯦꯡꯉꯦ ꯃꯥꯁꯤ ꯑꯩꯈꯣꯏꯒꯤ ꯂꯥꯏꯍꯧ ꯁꯥꯥꯕꯤ ꯑꯩꯈꯣꯏꯒꯤ ꯍꯥꯏꯇꯥꯔꯦ ꯑꯗꯨꯗꯒꯤ ꯑꯣꯕ ꯐꯥꯏꯕ ꯇꯧꯕ ꯌꯥꯝ ꯇꯧꯋꯦꯕ ꯍꯟꯗꯛꯃꯛꯁꯤ ꯁꯦꯟꯅꯕꯗꯤ ꯈꯔ ꯋꯥꯔꯦ ꯑꯉꯥꯡ ꯑꯣꯏꯕꯅꯤꯅꯀꯣ ꯈꯔ ꯐꯔꯦ ꯃꯥ ꯁꯥꯗꯨ ꯅꯍꯥꯟꯗꯒꯤ ꯑꯩꯈꯣꯏꯒꯤ ꯆꯥꯕ ꯆꯥꯅꯤꯡ ꯊꯛꯅꯤꯡ ꯄꯣꯛꯇꯕ ꯑꯩꯈꯣꯏꯒꯤ ꯇꯧꯔꯒ ꯑꯗꯨꯝ ꯂꯩꯕꯗꯣ ꯑꯗꯨ ꯇꯧꯔ ꯍꯧꯖꯤꯛꯄꯨꯗꯤ ꯈꯔ ꯐꯔꯦ ꯆꯥꯕ ꯊꯛꯄ ꯑꯗꯨꯝ ꯊꯦꯝ ꯊꯦꯝꯃꯒ ꯍꯥꯏꯇꯥꯥꯔꯦꯀꯣ ꯑꯗꯨꯝ ꯄꯤꯖꯉꯥꯏ ꯇꯧꯔꯦ ꯑꯗꯣ ꯑꯍꯟꯗꯨ ꯍꯟꯗꯛꯇꯨ ꯑꯍꯟꯗꯨ ꯀ꯭ꯂꯥꯁ ꯀꯩꯅꯣ ꯇꯧꯔꯦ ꯅꯥꯏꯟ ꯀꯥꯔꯦꯕꯀꯣ ꯃꯥꯗꯣ ꯈꯤꯇꯪ ꯑꯩꯈꯣꯏꯒꯤ ꯍꯥꯏꯇꯥꯔꯦ ꯑꯣꯖꯥꯒ ꯀꯩꯅꯣ ꯇꯧꯔꯒ ꯐꯅ ꯇꯧꯔꯦ ꯏꯇꯥꯎ ꯑꯁ ꯄꯩꯁꯥ ꯉꯥꯛꯇꯅꯦꯗ ꯏꯇꯥꯎ ꯑꯉꯥꯡ ꯀꯩꯅꯣ ꯇꯧꯕꯁꯦ
ꯑꯉꯥꯡ ꯆꯥꯎꯈꯠꯂꯛꯄ ꯍꯥꯏꯕꯁꯤ ꯄꯩꯁꯥꯁꯨ ꯆꯪꯉꯤ ꯂꯥꯏꯔꯤꯛ ꯃꯍꯩ ꯃꯁꯤꯡ ꯇꯝꯉꯥꯏ ꯍꯣꯠꯅꯕꯗ ꯄꯩꯁꯥꯁꯨ ꯆꯪꯉꯤ ꯃꯣꯏ ꯃꯣꯏꯒꯤ ꯑꯅꯧ ꯑꯅꯧꯕꯥ ꯀꯔꯤ ꯀꯔꯤ ꯑꯗꯨꯒ ꯂꯩꯔ ꯍꯣꯠꯅꯕꯗ ꯑ ꯍꯣꯏꯗ ꯑꯉꯥꯡꯄꯤꯛꯄ ꯍꯥꯏꯕꯁꯤꯗꯤ ꯃꯇꯝ ꯍꯥꯏꯕꯗꯤ ꯅꯨꯡꯁꯤꯠ ꯅꯨꯡꯁꯥꯎ ꯍꯣꯉꯛꯄ ꯍꯥꯏꯕꯁꯤ ꯑꯅꯥ ꯑꯌꯦꯛ ꯑꯗꯨꯝ ꯌꯥꯎꯒꯟꯕꯅꯤꯗ ꯃꯁꯥꯅ ꯑꯗꯨꯝ
ꯊꯣꯏꯅ ꯊꯣꯏꯗꯣꯛ ꯍꯦꯟꯗꯣꯛꯄ ꯌꯥꯎꯇꯔꯗꯤ
ꯎꯝ ꯃꯥꯅꯦ ꯏꯇꯥꯎ ꯑꯗꯨꯅ ꯑꯩꯈꯣꯏꯒꯤ ꯑꯗꯨꯝ ꯍꯥꯏ ꯇꯥꯔꯦ ꯏꯇꯥꯎ ꯍꯥꯟꯅꯗꯤ ꯑꯩ ꯁꯨꯝ ꯑꯗꯨꯝ ꯑꯩꯈꯣꯏꯒꯤ ꯍꯛꯆꯥꯡ ꯁꯥꯥꯖꯦꯜ ꯁꯥꯟꯅꯅꯤꯅ ꯍꯥꯏ ꯇꯥꯔꯦ ꯑꯩꯈꯣꯏꯒꯤ ꯌꯨꯝꯗ ꯋꯥꯏ ꯑꯣꯏꯔꯣ ꯑꯗꯨꯝ ꯑꯩꯈꯣꯏꯒꯤ ꯋꯥꯀꯤꯡ ꯍꯥꯏꯇꯥꯥꯔꯦ ꯂꯝꯖꯦꯟꯒꯨꯝ ꯑꯗꯨꯝ ꯆꯦꯜꯂꯦꯕ ꯀꯣ ꯑꯗꯨ ꯑꯩꯈꯣꯏꯒꯤ ꯏꯆꯥꯅꯨꯄꯥ ꯑꯍꯟꯗꯨꯁꯨ ꯑꯗꯨꯝ ꯌꯥꯎ ꯌꯥꯥꯎꯍꯜꯂꯦꯕ ꯑꯩꯅ ꯃꯁꯥ ꯈꯔ ꯐꯅꯕ ꯍꯥꯏ ꯇꯥꯔꯦ ꯑꯩꯈꯣꯏꯒꯤ ꯆꯤꯟꯖꯥꯛ ꯈꯔ ꯄꯤꯖꯔꯒ ꯑꯩꯅ ꯍꯥꯏ ꯇꯥꯔꯦ ꯂꯐꯣꯏ ꯁꯪꯒꯣꯝ ꯐꯖꯅ ꯄꯤꯖꯔꯒ ꯑꯗꯨꯝ ꯁꯥꯟꯅꯍꯜꯂꯦ ꯃꯥꯁꯨ ꯃꯇꯝ ꯈꯔ ꯍꯥꯡ ꯀꯥꯟꯗ ꯍꯥꯏ ꯇꯥꯔꯦ ꯈꯤꯇꯪ ꯇꯨꯏꯁꯟ ꯍꯜꯂꯛꯑꯒ ꯈꯤꯇꯪ ꯄꯨꯡ ꯑꯃ ꯑꯣꯏꯔꯣ ꯄꯨꯡꯈꯥꯏ ꯑꯃ ꯑꯣꯏꯔꯣ ꯀꯥꯏꯊꯣꯛꯑꯒ ꯍꯥꯏꯇꯥꯔꯦ ꯑꯩꯅ ꯑꯗꯨꯝ ꯁꯥꯟꯅꯍꯜꯂꯤ ꯃꯥꯁꯨ ꯏꯆꯥꯅꯨꯄꯥꯅꯥꯅ ꯏꯇꯥꯎ ꯎꯝ ꯇꯧꯕ꯭ꯔꯥ ꯑꯥ ꯎꯝ ꯃꯥꯅꯤ ꯃꯥꯅꯤ ꯑꯦ ꯏꯃꯨꯡꯒꯤ ꯑꯅꯥ ꯑꯌꯦꯛꯀ ꯌꯥꯎꯗꯕ꯭ꯔꯥ ꯀꯃꯥꯏꯅ ꯇꯧꯒꯦ
ꯑꯅꯥ ꯑꯌꯦꯛꯁꯤ ꯑꯩꯈꯣꯏꯒꯤꯗꯤ ꯂꯩꯕ ꯅꯠꯇꯕꯅꯤꯅ ꯑꯅꯥ ꯑꯌꯦꯛꯀꯤꯗꯤ ꯊꯣꯏꯅꯥ ꯑꯍꯤꯆꯤ ꯏꯣꯏ ꯏꯃꯥꯍꯣꯏꯁꯨ ꯍꯥꯏ ꯑꯩꯈꯛꯇ‌ ꯉꯥꯏꯔꯦꯗ ꯍꯧꯁ ꯇꯥꯔꯦ ꯐꯥꯏ ꯄꯨꯁ ꯑ ꯍꯣꯛꯕꯂ ꯑꯗꯨꯨꯅ ꯑꯗꯨꯒꯨꯝꯕ ꯀ
ꯍ ꯑꯅꯕꯤ ꯎꯝ ꯅꯥꯔꯛꯄ ꯍꯥꯏꯁꯤꯗꯤ ꯏꯇꯥꯎ ꯄꯩꯁꯥ ꯣ ꯏꯆꯥ ꯅꯨꯨꯄꯤꯁꯨ ꯑꯃꯨꯛ ꯅꯍꯥꯟꯗꯒꯤ ꯅꯥꯗꯅ ꯀꯨꯏꯅ ꯑꯁ ꯋꯥꯒꯖꯥꯠꯅꯤ ꯏꯇꯥꯎ ꯑꯗꯣ ꯆꯦꯟꯕꯁꯨ ꯌꯥꯗꯕ ꯏꯆꯥꯅꯤꯅꯀꯣ ꯌꯥꯗꯕꯀꯣ ꯑꯗꯨꯃꯥꯏꯅ ꯇꯧꯔ ꯑꯗꯨꯝ ꯋꯥꯅꯅꯤ ꯂꯩꯁꯤ ꯑꯗꯒꯤ ꯑ ꯑꯩꯒꯤ ꯏꯇꯥꯎ ꯑꯩ ꯅꯨꯄꯤꯗꯨꯁꯨꯀꯣ ꯅꯍꯥꯟ ꯀꯩꯅꯣꯔꯒ ꯅꯥꯕ ꯍꯥꯏꯇꯥꯔꯦ ꯃꯥꯁꯨ ꯍꯧꯖꯤꯛꯄꯨꯗꯤ ꯐꯔꯦꯕ ꯏꯆꯥꯅꯨꯄꯤꯗꯨ ꯃꯥ ꯅꯥꯔꯒ ꯑꯩꯈꯣꯏꯒꯤ ꯍꯇꯥ ꯑꯃꯨꯛ ꯂꯩꯔ ꯃꯇꯨꯡ ꯑꯃꯨꯛ ꯑ ꯃꯥꯁꯨ ꯑꯃꯨꯛ ꯎꯃꯠ ꯍꯥꯏꯗꯤ ꯃꯆꯥꯅꯨꯄꯤꯗꯒꯤ ꯋꯥꯏꯕꯒꯤ ꯍꯥꯏꯇꯥꯔꯦꯅꯦ ꯁꯨꯝ ꯂꯩꯃꯤꯟꯅꯃꯤꯅ ꯁꯨꯃꯥꯏꯅ ꯇꯧꯔꯒ ꯃꯥꯕꯀꯣ ꯑꯁ ꯕꯦꯔꯥꯅꯤꯇ ꯑꯗꯒꯤ ꯑꯃꯃꯃꯨꯛ ꯅꯥꯔꯒ ꯑꯃꯃꯨꯛ ꯅꯥꯕ ꯍꯥꯏꯗꯣ ꯀꯧꯏ ꯑꯏꯪ ꯑꯁꯥꯁꯤꯅ ꯇꯥꯎ ꯆꯦꯛꯁꯤꯟꯅ ꯑꯗꯨꯝ ꯂꯩꯕ ꯍꯥꯏ ꯇꯥꯥꯔꯦ ꯍꯧꯋꯤꯏ ꯅꯥꯗꯅꯕ ꯑꯗꯨꯝ ꯍꯣꯠꯅꯕ
ꯄꯁꯨ ꯄꯅꯤꯅ ꯁꯦꯕꯥ ꯇꯧꯔꯒ ꯇꯗꯅ ꯄꯥꯏꯗꯤ ꯅꯥꯕ ꯌꯥꯗꯦ
ꯎꯝ ꯃ ꯃꯥꯏ ꯇ ꯑꯁꯤ ꯈꯤꯇꯪ ꯑꯩꯈꯣꯏꯒꯤ ꯏꯇꯥꯎꯣꯏꯁꯦ ꯑꯗꯨꯝ ꯍꯥꯟꯅꯗꯒꯤ ꯊꯥꯎ ꯈꯔ ꯄꯥꯝꯃꯦ ꯏꯇꯥꯎꯍꯅ ꯈꯪꯉꯝꯃꯅꯤ ꯊꯥꯎꯁꯦ ꯑꯩꯈꯣꯏꯒꯤ ꯆꯥꯕ ꯍꯥꯏꯇꯥꯔꯦ ꯑꯗꯨꯝ ꯍꯟꯗꯛꯇꯤ ꯑꯩꯈꯣꯏꯒꯤ ꯏꯆꯥ ꯅꯨꯨꯄꯤꯁꯨ ꯅꯥꯔꯦ ꯑꯩꯈꯣꯏꯒꯤ ꯅꯨꯄꯤꯁꯨ ꯅꯥꯑꯅꯤꯅ ꯊꯥꯎꯁꯤ ꯈꯤꯇꯪ ꯆꯥꯗ ꯑꯗꯨꯒꯨꯝꯕ ꯆꯝꯐꯨꯠꯀꯨꯝꯕ ꯀꯩꯒꯨꯝꯕ ꯆꯥꯔꯒ ꯍꯥꯏ ꯇꯥꯔꯦ ꯈꯤꯇꯪ ꯂꯩꯔꯦ ꯍꯥꯏ ꯇꯥꯔꯦ ꯊꯥꯎꯁꯤ ꯑꯅꯥ ꯑꯌꯦꯛꯁꯤ ꯌꯥꯝ ꯀꯩꯅꯣ ꯇꯧꯔꯝꯃꯤ ꯑꯩꯅ ꯍꯧꯖꯤꯛꯇꯤ ꯑꯅꯥꯕꯁꯤ ꯃꯈꯟ ꯃꯈꯟꯅꯦ ꯑꯩꯈꯣꯏ ꯊꯣꯛꯂꯛꯏꯁꯤ ꯑꯗꯨꯅ ꯊꯥꯎꯁꯤꯁꯨ ꯌꯥꯝ ꯆꯥꯗꯅꯕ ꯍꯣꯠꯅꯔꯤ ꯑꯗꯨꯝ ꯍꯥꯏꯗꯤꯔꯦ ꯆꯥꯕꯁꯤ ꯆꯥꯗꯧꯕ ꯍꯥꯏꯅꯀꯣ ꯇꯣꯏꯅ ꯆꯥꯅꯕꯅꯣ ꯍꯣꯠꯅꯔꯦ ꯀꯥꯏ ꯍꯥꯏ ꯇ ꯍꯥꯏ ꯇ
ꯑꯗꯨꯅꯕꯨ ꯍꯦꯟꯅ ꯐꯩꯗ ꯚꯥꯏ ꯊꯥꯎ ꯊꯣꯡ ꯆꯥꯕ ꯍꯥꯏꯕꯁꯤ ꯏꯁꯥꯁꯨ ꯈꯨꯁꯨ ꯏꯁꯥꯁꯨ ꯅꯣꯏꯈꯠꯂꯦ ꯑꯗꯨꯅ ꯏꯁꯥ ꯑꯆꯪꯕ ꯆꯥꯕ ꯍꯥꯏꯕꯁꯤꯅ ꯏꯁꯥꯅ ꯌꯥꯡꯕ ꯍꯦꯟꯕ ꯑꯗꯨꯅ ꯑꯅꯥ ꯑꯌꯦꯌꯦꯛꯁꯨ ꯂꯩ ꯍꯣꯏ ꯑꯗꯨꯅ ꯍ ꯐ ꯕ
ꯎꯝ ꯑꯗꯨ ꯏꯇꯥꯎ ꯏꯇꯥꯎꯗꯤ ꯀꯩꯅꯣ ꯇꯧ ꯇꯧꯕ꯭ꯔꯥ ꯀꯩꯅꯣ ꯇꯧꯕꯒꯤ ꯑꯩꯈꯣꯏꯒꯤ ꯂꯝꯖꯦꯟ ꯑꯃ ꯆꯦꯜꯂꯤꯅꯤꯡꯉꯥꯏ ꯀꯟꯅ ꯇꯧꯝꯕ꯭ꯔꯥ ꯊꯕꯛꯀꯤ ꯑꯃ ꯀꯩꯅꯣ ꯊꯥꯖꯤꯟꯕꯒꯤ ꯏꯇꯥꯎꯒꯤ ꯑꯗꯨ ꯀꯃꯅꯤ ꯏꯇꯥꯗ
ꯑ ꯍꯥꯏ ꯍꯥꯏ ꯁ ꯂꯝꯖ ꯐ ꯊ ꯈ ꯈꯟ ꯌꯥ ꯑ ꯈꯂ ꯃꯇꯝ ꯈꯔ ꯃꯣꯏ ꯃꯇꯝ ꯈꯔ ꯂꯩꯔꯒ ꯍꯥꯏꯔꯛꯀꯦ ꯍꯥꯏꯔꯒ ꯁꯨꯃꯥꯏꯅ ꯑꯗꯨꯝ ꯑꯔ ꯂꯩ ꯈꯥꯟ ꯈ
ꯑꯩꯈꯣꯏ ꯏꯇꯥꯎ ꯑꯗꯨꯝ ꯃꯥꯏ ꯄꯥꯛꯄꯁꯨ ꯑꯣꯏꯗꯣꯏꯅꯤ ꯏꯇꯥꯎ ꯍꯥꯏꯇꯥꯔꯦ ꯑꯩꯈꯣꯏ ꯏꯇꯥꯎꯅ ꯍꯥꯏꯗꯤ ꯑꯗꯨ ꯑꯗꯨꯝ ꯃꯥꯏ ꯄꯥꯛꯀꯅꯤꯅꯦ ꯊꯕꯛ ꯑꯗꯨꯝ ꯈꯜꯂꯛꯀꯅꯤꯅꯦ ꯏꯇꯥꯎ ꯑꯗꯨꯒꯤ ꯍꯥꯏꯇꯥꯔꯦ ꯑꯩꯈꯣꯏꯒꯤ ꯅꯤꯡꯍꯟꯅꯕ ꯀꯩꯗꯧꯕ ꯑꯃ ꯇꯧꯔꯨꯅꯣꯗ ꯊꯕꯛ ꯈꯜꯂꯛꯀꯅꯦꯕ ꯏꯇꯥꯎ ꯍꯥꯏꯗꯤ ꯀꯩꯅꯣ ꯇꯧꯕꯅꯤꯅ ꯏꯇꯥꯎꯗꯤ ꯑꯗꯨꯝ ꯍꯥꯟꯅꯗꯒꯤ ꯃꯌꯥꯝꯅ ꯆꯦꯟꯕ ꯉꯝꯗꯕ ꯆꯥꯡꯗꯒꯤ ꯍꯦꯟꯅ ꯑꯗꯨꯝ ꯉꯝꯕꯅꯤꯅꯀꯣ ꯏꯇꯥꯎꯗꯤ ꯑꯗꯨꯝ ꯊꯕꯛꯀꯤ ꯀꯩꯅꯣꯗꯤ ꯏꯇꯥꯎ ꯔꯤꯖꯜꯒꯨꯝꯕ ꯀꯩꯒꯨꯝꯕꯗꯤ ꯀꯩ ꯊꯥꯗ ꯁꯨꯡꯒꯥꯎꯈꯤ ꯅꯍꯥꯟ ꯆꯦꯟꯕꯗꯨꯒꯤ
ꯃꯇꯝꯁꯤ ꯑꯩꯁꯨ ꯆꯞ ꯆꯥꯕꯁꯤ ꯈꯪꯗ꯭ꯔꯤꯅꯣ ꯑꯗꯨ
ꯎꯝ
ꯍꯥꯏꯖꯔ
ꯎꯝ ꯍꯣꯏ ꯍꯣꯏ ꯍꯣꯏ ꯍꯣꯏ ꯇꯃꯣ ꯇꯃꯣ ꯇꯅꯦ ꯑ ꯁꯨꯝ ꯎꯝ ꯃꯥꯅꯣ ꯍꯥꯏꯗꯤ ꯃꯊꯪ ꯊꯥꯒꯨꯝꯕ ꯑꯩꯈꯣꯏꯒꯤ ꯑꯩꯈꯣꯏꯒꯤ ꯃꯊꯪ ꯊꯥꯒꯤ ꯑꯩꯈꯣꯏꯒꯤ ꯂꯥꯁ ꯋꯤꯛ ꯍꯥꯏꯇꯥꯔꯦꯅꯦ ꯑꯗꯨ ꯄꯥꯏꯅꯕ ꯍꯥꯏꯇꯥꯔꯦꯇꯣ ꯁꯨꯝ ꯑꯗꯨ ꯑꯗ ꯍꯥꯏꯗꯣꯛꯀꯅꯤꯗ ꯁꯨꯝ ꯍꯥꯏꯅ ꯇꯥꯕ ꯑꯗꯨꯒꯤ ꯍꯪꯉꯛꯄꯅꯤꯗ ꯍꯗ ꯃꯥꯏ ꯄꯥꯛꯄ ꯑꯣꯏ ꯅꯨ ꯄꯨꯟꯗꯕꯁꯨ ꯀꯨꯏꯔꯝꯅꯀꯣ ꯑꯩꯈꯣꯏꯒꯤ ꯄꯩꯈꯥ ꯑꯩꯈꯣꯏꯒꯤ ꯍꯥꯏꯗꯣꯛꯑ ꯃꯇꯨꯡꯗ ꯐꯖꯅ ꯆꯥꯛ ꯆꯔꯥ ꯑꯃ ꯆꯥꯔꯒꯦ ꯑꯇꯥꯎ ꯄꯨꯟꯁꯤꯀꯣ ꯍꯣꯏ ꯏ ꯋꯥꯔꯁ ꯨ ꯅꯨꯡꯉꯥꯏꯔꯤꯌꯦ ꯏꯇꯥꯎ ꯍꯌꯦꯡ ꯀꯩꯅꯣ ꯇꯧꯗꯦ ꯏꯅꯥꯎ ꯊꯝꯃꯦ ꯊꯝꯖꯔꯒꯦ ꯍꯌꯦꯡ ꯑꯩ ꯑꯩꯗꯨ ꯑꯉꯥꯡꯁꯤ ꯀꯩꯅꯣ ꯇꯧꯔꯤ ꯇꯨꯏꯁꯟ ꯆꯠꯂꯉꯥꯏꯒꯤ ꯑꯃꯝꯇ ꯀꯩꯅꯣ ꯇꯧꯔꯤꯒꯦ ꯊꯤꯟꯗꯣꯛꯏꯒꯦꯀꯣ ꯇꯥꯎ ꯎꯝ ꯊꯝꯃꯦ ꯊꯝꯃꯦ ꯇꯥꯎ